ꯑ ꯇꯥꯏ ꯇꯥꯏ
ꯑꯣ ꯃꯆꯥꯅꯨꯄꯥꯅꯤꯅ ꯁꯨꯝꯊꯤꯟꯊꯤꯜꯂꯛꯄ ꯕꯕꯥ ꯂꯣꯏꯗ꯭ꯔꯤꯕ ꯈꯣꯠꯇ꯭ꯔꯤꯕꯅ ꯑꯍꯤꯡꯗꯅꯤꯀꯣ ꯑꯗꯨꯒ ꯂꯣꯏꯔꯦ ꯈꯣꯠꯂꯦ ꯊꯣꯛꯂꯛꯇꯧꯔꯛꯑꯦꯅ ꯍꯥꯏꯔꯒ ꯍꯦꯛ ꯊꯣꯛꯂꯛꯄ ꯑꯉꯥꯡꯁꯤ ꯑꯇ ꯂꯩꯔꯝꯗ꯭ꯔꯥ ꯑꯉꯥꯡꯁꯤꯅ ꯑꯗꯨꯝ ꯁꯤꯁꯤꯅ ꯑꯗꯨꯨꯝ ꯂꯩꯔꯝꯃꯕꯀꯣ ꯑꯗꯤ ꯊꯅ ꯑꯗꯨꯁꯨ ꯀꯨꯏꯗ꯭ꯔꯤꯗ ꯋꯥꯔꯤ ꯂꯤꯊꯣꯔꯛꯄ ꯑꯩꯈꯣꯏꯅ ꯁꯨꯝ ꯀꯤ ꯑꯩꯈꯣꯏ ꯑꯉꯥꯡꯒꯤ ꯑꯣꯏꯕ ꯀꯤ ꯀꯣꯇꯤꯅꯦ ꯀꯅ
ꯑꯗꯨ ꯑꯗꯨꯒꯨꯝꯕꯗꯤ ꯂꯥꯏꯒꯨꯝꯕꯗꯤ ꯀꯩꯝ ꯇꯧꯊꯣꯛꯇ꯭ꯔꯣ ꯑꯗꯨꯗꯤ
ꯑꯥ
ꯂꯥꯏꯒꯨꯝꯕ ꯁꯣꯟꯕ ꯈꯣꯠꯇꯕꯨꯗꯤ ꯀꯩꯝ ꯇꯧꯗ꯭ꯔꯥ
ꯎꯝ ꯑꯗꯨꯃꯛꯇꯤ ꯇꯧꯗꯣꯏꯁ ꯁꯣꯔꯥꯠ ꯌꯧꯗ꯭ꯔꯤꯀꯥꯟꯗꯤ ꯑꯗꯨꯝ ꯈꯔ ꯈꯔ ꯀꯩꯅꯣ ꯇꯧꯅꯩꯗꯅꯀꯣ ꯌꯥꯝ ꯀ ꯀꯥ ꯋꯥꯈꯥꯄꯗꯤ ꯇꯔ ꯇꯧ ꯂꯩ ꯇꯁ ꯈꯨꯜ ꯂꯩꯀꯌꯥꯒꯤꯁꯨ ꯑꯗꯨꯝ ꯋꯥꯔꯤꯁꯦ ꯈꯔꯒꯗꯤ ꯂꯣꯏ ꯂꯩꯅꯕꯅꯤ ꯖꯒꯥ ꯖꯒꯥ ꯀꯣ
ꯑꯩꯈꯣꯏ ꯁ꯭ꯋꯥꯏꯗꯁꯨ ꯑꯃꯨꯛ ꯍꯧꯖꯤꯛꯄꯥꯎꯗꯤ ꯇꯧꯈꯤꯗ꯭ꯔꯦ ꯍꯥꯟꯅ ꯌꯥꯝꯅ ꯃꯥꯏꯕꯤ ꯌꯥꯝ ꯂꯩꯔꯒ ꯑꯩꯈꯣꯏꯒꯤ ꯕꯨꯠ ꯊꯥꯖꯅꯕ ꯈꯣꯠꯆꯟꯅꯕ ꯌꯥꯝ ꯇꯧꯅꯔꯝꯃꯦ
ꯎ
ꯍꯧꯖꯤꯛꯄꯨꯗꯤ ꯇꯧꯈꯤꯗ꯭ꯔꯦ ꯑꯩꯅ ꯑꯉꯥꯡꯉꯩꯗꯗꯤ ꯌꯥꯝ ꯇꯧꯔꯝꯃꯤ ꯍꯦꯛ ꯅꯨꯡꯗꯥꯡ ꯈꯤ ꯅꯨꯡꯗꯥꯡ ꯈꯤꯇꯪ ꯇꯥꯕꯒ ꯊꯣꯡꯒꯥꯟ ꯉꯊꯣꯛ ꯉꯝꯅꯅꯕ
ꯎꯝ
ꯑꯗꯣ ꯍꯧꯖꯤꯛꯄꯨꯗꯤ ꯃꯣꯏꯁꯨꯝ ꯑꯍꯜ ꯑꯣꯏꯈꯂꯕꯅꯤꯅ ꯂꯣꯏ ꯁꯤꯈ꯭ꯔꯕꯅꯤꯅ
ꯍꯣꯏꯁ ꯑꯗꯨꯅꯦ ꯊꯥꯏꯅ ꯑꯍꯟꯒꯤꯁ ꯃꯣꯏ ꯖꯦꯁ ꯊꯤꯅ ꯐꯠꯇꯦ ꯍꯥꯏꯕ ꯋꯥꯅꯤꯗ
ꯎꯝ
ꯃꯣꯏ ꯀꯥꯡꯕꯨꯁ ꯄꯨꯜꯂꯞ ꯄꯨꯟꯅ ꯆꯠꯈ꯭ꯔꯗꯤ ꯐꯗꯧꯅꯤ
ꯀꯩꯅꯣꯒ ꯃꯣꯏꯁꯤꯦ ꯍꯤꯡꯒꯗꯕꯩ ꯃꯇꯝꯗꯣ ꯍꯦꯟꯗꯣꯛꯑꯒ ꯍꯤꯡꯉꯦꯒꯁꯨ ꯍꯥꯏꯅꯩ
ꯎꯝ ꯑꯗꯨꯃꯥꯏꯅ ꯂꯩꯕꯅꯦ ꯑꯗꯒꯤ
ꯑꯗꯨꯝ ꯃꯤꯠ ꯀꯩꯅꯣꯒ ꯂꯧꯕ ꯈꯣꯠꯄ ꯑꯩꯈꯣꯏ ꯆꯍꯤ ꯑꯍꯤꯡꯕ ꯃꯤꯗꯩ ꯆꯍꯤ ꯃꯇꯝꯒ ꯂꯧꯕꯀꯣ ꯑꯗꯨꯃꯥꯏꯅ ꯈꯨꯠꯀ ꯁꯣꯛꯅꯔ ꯈꯣꯠꯂ ꯇꯥꯔꯒ ꯑꯍꯟ ꯑꯍ ꯅꯨꯕꯤꯅꯒ ꯃꯁꯛ ꯈꯪꯅꯗꯕꯅ ꯈꯨꯠꯅꯉ ꯀꯥꯟ ꯁꯣꯛꯍꯜꯂꯨꯅ ꯅꯥꯕ ꯎ ꯎ ꯎ ꯃꯅ ꯀꯅ ꯂꯩ
ꯃꯣꯏꯁꯤꯗꯤ ꯊꯥꯏꯅꯗꯤ ꯀꯔꯤ ꯌꯥꯅꯗꯕꯅꯣ ꯈꯪꯗꯦ ꯃꯣꯏꯗꯤ ꯃꯠꯇ꯭ꯔ ꯆꯥꯗꯣꯛ ꯉꯥꯛꯇꯅꯤ
ꯎꯝ ꯑꯗꯒꯤ ꯌꯥꯝ ꯃꯔꯨ ꯑꯣꯏꯅ ꯑꯩꯈꯣꯏꯒꯤ ꯀ꯭ꯋꯥꯒꯨꯝꯕꯁꯦ ꯌꯥꯝ ꯀꯟꯅ ꯊꯥꯖꯕ ꯅꯠꯇꯕ ꯍꯥꯏꯗꯤ ꯁꯨꯝ ꯈꯤꯇꯪ ꯆꯤꯡꯅꯕ ꯈꯣꯠꯄ ꯑꯗꯨꯝꯕꯗꯤ ꯁꯥꯗꯕ ꯈꯣꯠꯄ
ꯍ ꯍꯕꯨꯝ ꯐꯅ ꯁꯦꯝꯖꯤꯟꯕꯤꯗ
ꯀꯒ꯭ꯋꯥꯈꯔꯥ
ꯑꯥ ꯀ꯭ꯋꯥꯒꯨꯝꯕ ꯀꯔꯤꯒꯨꯝꯃꯁꯤ ꯁꯤꯁꯨ ꯑꯗꯨꯝ ꯁꯦꯝꯖꯤꯟꯅꯕ ꯈꯣꯠꯅꯕ ꯑꯗꯨꯝ ꯇꯧꯍ
ꯃꯤ ꯃꯤꯟ ꯄ꯭ꯔꯦꯄꯀꯣ ꯑꯁꯤꯗ
ꯍꯣꯏ ꯑꯗꯨ ꯑꯩꯅ ꯅꯪꯉꯣꯟꯗ ꯁꯦꯝꯍꯟꯒꯦ ꯍꯥꯏꯇꯥꯥꯔꯒꯗꯤ ꯊꯥꯏꯅꯒꯤ ꯑꯗꯨ ꯑꯗꯨ ꯐꯨꯝꯕꯤ ꯈꯣꯠꯄꯤ ꯑꯗꯨꯒꯨꯝꯕꯗꯣ ꯑꯗꯨ ꯍꯧꯖꯤꯛꯇꯤ ꯂꯣꯏꯅ ꯌꯨꯝꯁꯦ ꯃꯩ ꯉꯥꯟꯅꯔꯕꯃꯤꯅ ꯑꯗꯨ ꯀꯟꯅ ꯀꯩꯅꯣ ꯇꯧꯔꯔꯣꯏ ꯕ ꯀꯋꯥꯒꯨꯝꯕ ꯑꯦ ꯁꯤ ꯆꯥꯎꯁꯦ ꯈꯣꯠꯂꯨꯁꯦꯀꯣꯂꯔ ꯈꯣꯜꯂꯝꯨꯒꯦ ꯌꯥꯟ ꯇꯔꯣꯏ ꯑꯗꯨꯝ ꯇꯧ ꯍꯥꯏꯇꯥꯔꯦ ꯗꯨꯕꯩ ꯀꯩꯅꯣ ꯆꯗ ꯈ ꯂꯩꯕꯅꯤ ꯆꯦꯛꯁꯤꯟꯕ
ꯃꯤꯕꯤꯌꯕ ꯀꯣꯁꯨ ꯆꯥꯗ꯭ꯔꯦꯦꯖꯤꯦ
ꯃꯄꯥꯟꯗ ꯄꯣꯠ ꯆꯥꯗꯕꯅ ꯈ꯭ꯋꯥꯏ ꯐꯔꯦ ꯁꯥꯏ
ꯍꯥ
ꯪ ꯍꯗ ꯆ ꯃꯪ ꯀꯦ
ꯍ ꯌꯥꯝꯗ ꯑꯩ ꯀꯥꯏꯗ ꯑꯣꯏꯗꯣꯏꯅꯣ
ꯑꯩꯁꯦ ꯀꯩꯅꯣꯔꯣꯝꯗꯣꯏꯅꯤ ꯋꯥꯡꯖꯤꯡꯡꯂ
ꯋꯥꯟꯖꯤ ꯋꯥꯟ
ꯊꯧ ꯋꯥꯂꯂꯝꯗ ꯍꯥꯏꯇꯥꯦ
ꯌꯨꯝꯗꯗꯤ ꯆꯣꯛ ꯍꯟꯗ꯭ꯔꯕ ꯌꯥꯝꯕ ꯍꯜꯂꯣ
ꯌꯨꯝꯁꯦ ꯑꯗꯨꯝ ꯃꯔꯣꯛ ꯇꯜꯂꯤ ꯑꯗꯨꯝ ꯂꯩ ꯇꯥꯕ꯭ꯔ ꯂ
ꯎꯝ ꯇꯍꯂ
ꯖ ꯇꯕꯂ ꯁꯦꯟꯅꯗ
ꯑꯣ ꯇꯥꯥꯏꯦ ꯇꯥꯏꯔꯦ
ꯎꯝ ꯆꯦꯡ ꯆꯥꯛꯀꯨꯝꯕ ꯂꯧꯈꯠꯄ ꯈꯣꯠꯄ ꯑꯗꯨꯝ ꯊꯥ ꯑꯃꯗ ꯑꯃꯨꯛꯇꯪꯒꯨꯝꯕ ꯑꯗꯨꯝ ꯆꯠꯂꯦꯗ ꯇꯁꯨ ꯊꯕ ꯊꯥꯟ ꯆꯣ ꯀꯟꯅ ꯂꯩꯇꯕ ꯂꯧꯁꯤꯡ ꯃꯇꯝꯗꯕꯨꯗꯤ ꯑꯗꯨꯝ ꯈꯔ ꯆꯠꯂꯦ ꯍꯟꯗꯛ ꯅꯣꯡꯃꯥꯏꯖꯤꯡꯕꯨꯗꯤ ꯆꯠꯀꯅꯤ ꯂꯧꯒꯤ ꯎꯝ ꯎꯏ ꯍꯟꯗꯛ ꯀꯨꯏꯁꯨ ꯀꯨꯏꯗꯕꯤꯗ ꯑꯩꯈꯣꯏ ꯗꯕꯜ ꯭ꯔꯣꯄꯤꯡꯁꯨ ꯇꯧꯕꯀꯣ
ꯑꯣꯗꯕꯨ ꯀꯣꯄꯦꯁꯦ
ꯃ ꯊꯥꯗ ꯑꯃꯨꯛ ꯑꯗꯨꯒꯤ ꯂꯣꯛꯈ꯭ꯔꯦ ꯍꯟꯗꯛ ꯊꯥꯒꯤ ꯍꯌꯦꯡꯁꯤꯗ ꯑꯃꯨꯛ ꯂꯧ ꯍꯨꯜꯂꯨꯔꯅꯤ
ꯆꯍꯤ ꯑꯃꯗꯅꯤꯔꯛ ꯍꯨꯟꯕꯤꯗꯨ꯭ꯔꯣ
ꯎꯝ ꯍꯣꯏ ꯏꯁꯤꯡꯗꯣ ꯇꯨꯔꯦꯟ ꯑꯃ ꯂꯩꯕꯗ ꯑꯗꯨ ꯏꯁꯤꯡꯗꯁꯨ ꯁꯨꯝ ꯀꯪꯗꯕ ꯍꯥꯏꯇꯥꯔꯦ ꯍꯣꯡꯣꯛꯗꯥꯎꯟꯔꯣꯝꯗ ꯏꯁꯤꯡ ꯑꯗꯨꯝ ꯊꯥꯔꯛꯑꯦꯕꯀꯣ
ꯑꯥ
ꯑꯗꯒꯤꯗꯤ ꯏꯁꯤꯡ ꯋꯥꯠꯇꯕꯒꯤ ꯇꯨꯔꯦꯟ ꯃꯠ ꯃꯌꯥꯁꯨ ꯑꯣꯏꯕ
ꯑꯗꯨꯝ ꯂꯧꯗꯤ ꯑꯗꯨꯝ ꯐꯕ꯭ꯔꯥ
ꯑ ꯑꯁꯤꯗ ꯀꯩꯅꯣꯅ ꯐꯩꯌꯦ ꯁꯣꯅꯥꯀꯟꯒꯤ ꯃꯇꯝ ꯅꯠꯇꯕꯗ ꯎꯕꯁꯦ ꯆꯦꯡꯁꯨ ꯉꯔꯥꯡ ꯉꯍꯥꯟ ꯑꯅꯧꯕ ꯊꯛꯄꯗꯣ ꯄꯤꯔ ꯑꯔꯣꯏꯕꯤꯗ ꯍꯥꯎꯋꯦ ꯊꯣꯛꯍꯜꯂꯦꯕ ꯌꯥꯝ ꯊꯤꯅ ꯁꯨꯒꯔꯐꯥꯏꯟꯒ ꯌꯥꯝꯗ꯭ꯔꯅ ꯆꯥ ꯉꯝꯗꯦꯕ ꯍꯥꯏꯗꯤ
ꯑꯍꯥꯎꯕ ꯆꯥꯅꯤꯡꯕ ꯃꯤꯗꯗꯤ ꯑꯩꯈꯣꯏꯗꯤ ꯁꯨꯝ ꯌꯥꯜꯂꯒ ꯆꯥꯕꯗꯣ ꯍꯩꯅꯕꯒꯤ ꯑꯣ ꯊꯈꯣꯏ ꯌꯥꯅ ꯆꯥꯏꯖꯣꯄꯥꯏ
ꯎꯝ ꯆꯥꯛ ꯑꯩꯈꯣꯏ ꯌꯥꯝꯅ ꯍꯩꯅꯗꯕꯗꯣ
ꯎꯝ ꯑꯗꯨ ꯃꯤꯁꯦ ꯌꯥꯝ ꯂꯩꯕ ꯃꯩꯇꯩꯁꯤꯡꯦꯡꯁꯦ ꯁꯦꯡꯅ ꯆꯥꯒꯦ ꯀꯥꯏꯅ ꯍꯥꯏꯌꯦꯕꯀꯣ
ꯑꯥ
ꯑꯗꯨꯗ ꯀꯣꯛ ꯊꯥꯗꯔꯤꯗꯨ ꯁꯔꯨꯛ ꯍꯤꯟꯖꯥꯡ ꯈꯤꯇꯪ ꯉꯍꯥꯎꯕ꯭ꯔ ꯉꯥꯔꯧꯕ꯭ꯔꯥ ꯀꯩꯒꯤꯅꯣ ꯑꯃ ꯇꯧꯒꯦ ꯑꯃ ꯐꯕ ꯑꯃ ꯂꯩꯌꯦ
ꯎꯝ
ꯆꯦꯡ ꯐꯅ ꯍꯥꯎꯔꯁꯨ ꯏꯟꯖꯥꯡ ꯁꯧꯔꯤ ꯊꯣꯡꯕꯗꯣ ꯉꯥ ꯊꯥꯛꯇ꯭ꯔ ꯉꯥꯔꯤ ꯊꯥꯛꯇ꯭ꯔꯗꯤ ꯆꯥꯕ ꯌꯥꯔꯣꯏꯕ
ꯎꯝ ꯑꯗꯨꯝ ꯍꯥꯏꯖꯕ ꯋꯥꯅꯤ ꯑꯗꯨꯝ ꯁꯨꯄꯔ ꯌꯥꯅꯤ ꯆꯥꯃꯤ ꯑꯩ ꯍꯤꯡꯩꯅꯗꯦꯗꯩꯗꯤ
ꯑꯗꯨꯗꯨꯅꯦ
ꯃꯃꯥꯡꯁꯤꯗꯤ ꯀꯩꯀꯩ ꯀꯩꯀꯩ ꯐꯧꯕꯗꯤ ꯊꯥꯈꯤꯌꯦꯦ
ꯃꯥ ꯆꯍꯤꯁꯦ ꯀꯔꯤꯅꯣ ꯊꯥꯈꯤꯕꯅꯤꯅꯦ ꯍꯟꯗꯛꯀꯤ ꯀꯩꯅꯣꯒꯤꯗꯨꯕꯨꯗꯤ ꯁꯦꯕꯥ ꯍꯥꯏꯕ ꯍꯥꯏꯕꯅꯦꯕ ꯍꯥꯏꯕꯤꯔꯤꯗꯨꯕꯨꯗꯤ ꯍꯟꯗꯛꯀꯤ ꯗꯕꯜ ꯀ꯭ꯔꯣꯄꯤꯡ ꯃꯃꯥꯡ ꯆꯍꯤꯒꯤꯗꯣ ꯃꯅꯨꯡꯥꯡꯁꯤ ꯀꯥꯎꯈꯔꯤꯁꯦ ꯀꯥꯎꯈ꯭ꯔꯤ ꯃꯃꯥꯡ ꯂꯩꯁꯦ ꯑꯗꯣ ꯃꯇꯝꯗ ꯑꯣꯏꯅ ꯀꯩꯅꯣ ꯇꯧꯕꯁꯤꯅ ꯐꯔꯛ ꯇꯥꯅꯤ ꯑꯩꯈꯣꯏ ꯏꯁꯤꯡ ꯆꯥꯎꯁꯤꯟꯕꯒꯛ ꯌꯥꯎꯔꯛꯏꯗꯅꯣ ꯑꯗꯨꯗ ꯑꯃꯨꯛ ꯍꯣꯏ ꯍꯣꯏ ꯑꯗꯨ ꯍꯧꯖꯤꯛꯀꯤ ꯏꯪꯊꯝꯊꯥꯗ ꯊꯥꯕꯁ ꯏꯁꯤꯡꯕꯨ ꯂꯩꯔꯒꯗꯤ ꯁꯨꯡꯖꯥꯎ ꯆꯥꯎꯥꯎꯗꯧꯁꯨ ꯂꯩꯇ꯭ꯔꯕꯅꯤꯅꯀꯣ
ꯎꯝ
ꯅꯥꯏꯇꯣ
ꯑꯗꯨꯅꯁꯨ ꯊꯣꯛꯄ ꯍꯧꯖꯤꯛꯇꯤ ꯊꯥꯏꯅꯗꯤ ꯑꯩꯈꯣꯏꯅ ꯗꯕꯜ ꯀ꯭ꯔꯣꯄꯤꯡꯒ ꯇꯧꯕ ꯍꯣꯜꯂꯛꯄꯗꯣ ꯑꯩꯈꯣꯏꯗꯥꯏꯗ ꯄꯥꯛ ꯊꯧꯅꯔꯝꯗꯕꯒꯤꯀꯣ ꯎꯆꯦꯛꯁꯦ ꯑꯗꯨꯝ ꯇꯥꯏꯑꯌꯦꯕ ꯅꯤꯡꯊꯝꯊꯥꯁꯤꯗ ꯍꯥꯏꯗꯤ ꯐꯗꯣ ꯑꯩꯈꯣꯏꯒꯤꯗ ꯈꯛ ꯍꯧꯔꯕꯅꯤ ꯍꯧꯖꯤꯛꯇꯤ ꯑꯩꯣꯏꯣꯝ ꯗꯜ ꯀ꯭ꯔꯣꯄꯤꯡ ꯐꯖꯅ ꯇꯧꯅꯔꯦꯕ ꯆꯍꯤ ꯃꯔꯤ ꯃꯉꯥꯗꯤ ꯏꯁꯤꯡꯒ ꯑꯗꯨꯝ ꯂꯣꯏ ꯆꯥꯎꯅꯩꯗꯅ ꯅꯠꯇ꯭ꯔꯥ ꯑꯗꯨꯒꯤ ꯂꯣꯏꯅ ꯊꯨꯝꯅꯕꯒꯤ ꯗꯕꯜ ꯒ꯭ꯔꯣꯄꯤꯡꯁꯦ ꯑꯗꯨꯝ ꯐꯖꯅ ꯇꯧꯅꯕ ꯑꯗꯨꯅ ꯎꯆꯦꯛꯀꯨꯝꯁꯨ ꯀꯟꯅꯁꯨ ꯇꯥꯗꯕ
ꯑꯣ ꯑꯗꯨ ꯁꯪꯒꯝꯝꯗ ꯀꯌꯥꯃꯨꯛꯇꯤ ꯑꯗꯨꯝ ꯊꯣꯛꯀꯦ
ꯁꯪꯉꯝ ꯍꯥꯏꯁꯦ ꯑꯩ ꯑꯩꯅ ꯂꯧ ꯎꯔꯛꯏꯁꯦꯀꯣ ꯑꯩꯁꯦ ꯂꯧꯃꯤ ꯏꯃꯨꯡꯅꯦꯕ ꯑꯗꯨꯒ ꯂꯧꯒꯤ ꯆꯥꯡꯁꯦ ꯄꯔꯤꯒꯤ ꯇꯪꯈꯥꯏꯁꯦ ꯂꯧꯈꯥꯏꯅꯤꯗꯤ ꯈꯪꯉꯤ ꯑꯗꯨꯗꯣ ꯁꯪꯒꯝꯁꯦ ꯀꯌꯥꯅꯣꯗꯤ ꯈꯪꯗꯦꯔꯤꯕꯕ ꯑꯩꯈꯣꯏ ꯂꯧꯈꯥꯏ ꯑꯃꯅꯦꯕ ꯄꯔꯤ ꯇꯪꯈꯥꯏꯗ ꯍꯥꯏꯇꯥꯔꯦ
ꯄꯔꯤ ꯇꯥꯏ ꯂꯧꯔꯥꯛ ꯑꯃꯁꯤꯅ ꯁꯪꯒꯝ ꯑꯅꯤꯔ ꯀꯩꯅꯣ ꯑꯣꯏꯗꯥꯏꯅꯦ
ꯎ ꯂꯧꯔꯥꯛꯂ ꯂꯧꯈꯥꯏꯔ ꯈꯪꯗ꯭ꯔꯦ ꯄꯔꯤ ꯇꯪꯈꯥꯏꯗꯨꯗꯤ ꯑꯣꯏꯕꯅꯦꯕ ꯑꯩꯈꯣꯏꯁꯦ
ꯑꯗꯨꯃꯥꯏꯅ ꯂꯧꯈꯥꯏ ꯑꯃ ꯑꯣꯏꯕ
ꯂꯣꯈꯥꯏꯃ ꯑꯗꯨ ꯑꯗꯨꯝ ꯐꯖꯅ ꯊꯣꯛꯑꯗꯤ ꯑꯗꯨꯝ ꯆꯥꯝꯃꯩ ꯃꯌꯥ ꯍꯥꯟꯕꯁꯨ ꯌꯥꯎꯏꯤ ꯑꯗꯒꯤ ꯏꯪꯊꯝꯗ ꯍꯥꯏꯗꯤ ꯑꯣꯛꯇꯣꯕꯔ ꯅꯕꯦꯝꯕꯔ ꯑꯗꯨꯗꯥꯏꯔ ꯂꯣꯛꯄꯗꯨꯗꯤ ꯁꯤꯛꯁ ꯁꯤꯛꯁꯇꯤ ꯁꯤꯛꯁꯇꯤ ꯐꯥꯏꯚ ꯁꯚꯦꯟꯇꯤ
ꯁꯃꯤ ꯃꯌꯥ
ꯑ ꯁ ꯃꯌꯥꯝ ꯐꯖꯅ ꯀꯩꯅꯣ ꯇꯧ ꯇꯥꯔꯒꯗꯤ ꯍꯥꯏ ꯇꯔꯦ ꯑꯩꯈꯣꯏ ꯆꯍꯤ ꯇꯨ ꯊꯥꯎꯖꯟ ꯐꯤꯐꯇꯤꯟꯒꯤ ꯃꯃꯥꯡꯗꯗꯤ ꯑꯗꯨꯝ ꯆꯥꯝꯃꯔꯤ ꯃꯌꯥꯗ ꯑꯗꯨꯝ ꯊꯣꯛꯑꯦꯕꯀꯣ
ꯆꯥꯝꯃ ꯍꯥꯏꯁꯤꯦ ꯑꯅꯤꯛ ꯑꯅꯤꯔꯛ ꯄꯥꯝꯗꯕ
ꯑ ꯀꯩꯅꯣꯅꯦ ꯦꯈꯥꯏꯕꯣꯔꯇ
ꯅꯠꯇꯦ ꯑꯩꯅ ꯍꯥꯏꯗꯤ ꯆꯍꯤ ꯑꯃꯗ ꯑꯅꯤꯔꯛ ꯎꯏꯅꯤꯤꯗꯅ
ꯅꯠꯇꯦ ꯅꯠꯇꯦ ꯅꯠꯇꯦ ꯀꯩꯅꯣ ꯑꯃꯈꯛꯀꯤ
ꯑꯣ ꯑꯗꯨꯗꯤ ꯌꯥ ꯌꯥꯝ ꯆꯥꯎꯒꯅꯤ ꯂꯧꯁꯤꯅꯣ
ꯎꯝ ꯂꯧꯔꯦ ꯑꯗꯨꯝ ꯈꯔꯕꯨꯗꯤ ꯆꯥꯎꯋꯦ ꯑ ꯆꯍꯤ ꯃꯔꯤ ꯃꯉꯥꯁꯤꯗꯤ ꯀꯩꯅꯣ ꯀꯩꯅꯣ ꯌꯧꯗ꯭ꯔꯦꯗ ꯌꯥꯡꯈꯩ ꯈꯔ ꯍꯦꯟꯕ ꯍꯨꯝꯐꯨ ꯍꯨꯝꯗ꯭ꯔꯥꯒ ꯌꯧꯔꯗꯤ ꯌꯥꯝ ꯊꯤ ꯌꯥꯝꯈ꯭ꯔꯦꯕ ꯏꯁꯤꯡꯁꯦ ꯑꯗꯨꯝ ꯆꯥꯎꯕꯒꯤ ꯀꯩꯅꯣ ꯇꯧꯈ꯭ꯔꯦꯕ ꯇꯨ ꯊꯥꯎꯖꯟ ꯐꯤꯞꯇꯤꯟꯒꯤ ꯃꯃꯥꯡꯗ ꯀꯟꯅ ꯆꯥꯎꯔꯝꯗꯤ ꯇꯨ ꯊꯥꯎꯖꯟ ꯐꯤꯞꯇꯤꯟꯗ ꯑꯆꯧ ꯆꯥꯎꯅ ꯏꯁꯤꯡ ꯆꯥꯎꯈꯤ ꯊꯧꯕꯥꯜꯂꯣꯝ ꯁꯥꯏꯗꯠꯇ ꯐꯖꯅ ꯆꯥꯎ ꯀꯛꯆꯤꯡꯡꯂꯣꯝ ꯆꯥꯎꯋ ꯑꯗꯨꯏꯒꯤ ꯁꯁꯥꯏꯅ ꯑꯩꯈꯣꯏꯒꯤ ꯑꯥꯏ ꯑꯦꯜ ꯄꯤꯗ ꯀꯩꯅꯣ ꯁꯤꯈꯤꯕ ꯈꯣꯠꯈꯤꯕ ꯇꯧꯈꯤꯗꯅꯀꯣ
ꯎꯝ
ꯏꯔꯥꯡ ꯍꯧꯕꯗ ꯑꯗꯨꯒꯤ ꯆꯍꯤꯗꯨꯗꯒꯤꯗꯤ ꯑꯗꯨꯝ ꯈꯔ ꯈꯔ ꯁꯨꯝ ꯍꯁꯤꯡꯉ ꯆꯥꯎꯕꯒꯤ ꯆꯥꯡꯁꯦ ꯁꯨꯝ ꯑꯗꯨꯝ ꯌꯧꯋꯦꯕ ꯑꯗꯨꯅ ꯆꯨꯝꯅ ꯆꯥꯎꯕꯅꯤ ꯂꯧꯒ ꯊꯨꯝꯕꯩ ꯆꯥꯎꯕꯦ ꯑꯗꯨꯒꯤ ꯑꯇꯄꯣ ꯅꯦꯁ ꯈꯔ ꯑꯗꯨꯝ ꯇꯧꯕꯅꯦꯗ
ꯑꯣꯣ ꯑꯗꯨꯗꯤ ꯅ ꯍꯧꯖꯤꯛ ꯅꯧ ꯁꯪꯉꯛꯑꯥꯟꯗ ꯎꯝ ꯌꯥꯝꯃꯝꯗ ꯅꯤꯝꯐꯨ ꯅꯤꯐꯨ ꯃꯉꯥꯗꯤ ꯑꯗꯨꯝ ꯇꯧꯅꯩꯌꯦ ꯑꯗꯨꯗꯤ
ꯎꯝ
ꯆꯥꯝꯃꯒ ꯍꯥꯏꯔꯗꯤ ꯑꯗꯨꯝ ꯌꯥꯝꯕꯣꯏꯁꯦ ꯂꯧꯁꯪ ꯑꯅꯤꯗꯤ ꯑꯗꯨꯝ ꯍꯦꯜꯂꯝꯗꯣꯏ ꯃꯥꯜꯂꯦ
ꯎꯝ ꯍꯣꯏ ꯑꯗꯨꯃꯥꯏꯅ
ꯑ
ꯁ ꯃꯌꯥꯝ ꯃꯨꯒ꯭ꯔꯥꯍꯟ ꯗꯨ
ꯎ
ꯑꯗ ꯈꯪꯗꯦ ꯍꯧꯖꯤꯛ ꯂꯧ ꯊꯥꯏꯅꯗꯤ ꯂꯧꯒ ꯂꯣꯛꯄꯁꯦ ꯑꯩꯈꯣꯏꯒꯤ ꯑ ꯍꯧꯖꯤꯛꯇꯤ ꯃꯦꯆꯤꯟꯅ ꯂꯣꯏ ꯌꯩꯅꯩꯗꯅꯀꯣ
ꯎꯝ
ꯍꯥꯏꯅ ꯑꯩꯈꯣꯏꯅ ꯑꯉꯥꯡ ꯑꯣꯏꯔꯤꯀꯥꯟꯗꯗꯤ ꯄꯨꯔꯥ ꯀꯩꯅꯣꯝꯇ ꯗꯥꯏꯔꯦꯛ ꯃꯤ ꯃꯌꯥꯝ ꯇꯧꯔꯒ ꯈꯨꯠꯅ ꯌꯩꯕꯤ ꯈꯣꯠꯄꯤ ꯀꯣ ꯑꯗꯒꯤ ꯑꯗꯨꯃꯥꯏꯅ ꯇꯧꯋꯦꯕ ꯌꯥꯝ ꯊꯤꯅ ꯅꯨꯡꯉꯥꯏꯕ ꯑꯗꯨꯗꯗꯤ ꯑꯁ ꯑꯩꯈꯣꯏꯁꯨ ꯆꯥꯗꯅ ꯊꯛꯇꯅꯀꯣ ꯑꯗꯨꯝ ꯂꯩꯗꯧꯔꯤꯕꯅꯤ ꯑꯩꯈꯣꯏꯁꯨ ꯌꯥꯎꯔꯣꯏ ꯀꯥꯡꯍꯧ ꯆꯥꯅꯤ ꯕꯣꯔꯥ ꯆꯥꯅꯤ ꯁꯤꯡꯖꯨ ꯆꯥꯅꯤ ꯑꯗꯩ ꯂꯣꯏꯔꯒ ꯑꯍꯟꯒꯤ ꯀꯣꯡꯀꯥꯣ ꯑꯃꯨꯛ ꯍꯨꯔꯜꯂꯒꯨꯛ ꯆꯥꯅꯤꯀꯣ ꯀ ꯂꯧ ꯌꯕꯒꯨꯝ ꯀꯣꯡꯒꯥ ꯌꯥꯝ ꯐꯖꯅꯦ ꯑꯗꯨꯒ ꯍꯜꯂꯀꯥꯟꯗ ꯑꯃꯨꯛ ꯑꯍꯟ ꯃꯌꯥꯝ ꯄꯥꯔꯇꯤ ꯇꯧꯕꯗꯒꯤ ꯑꯣꯛ ꯑꯃꯨꯛ ꯆꯥꯅꯤ ꯑꯃꯃꯨꯛ ꯆꯥꯅꯤ ꯌꯥꯝ ꯅꯨꯡꯉꯥꯏ ꯍꯧꯖꯤꯛꯇꯤ ꯉꯥꯏꯍꯥꯛꯇꯪ ꯂꯧꯒꯦ ꯌꯊꯣꯛꯎꯒ ꯂꯣꯏꯔꯦ ꯣꯏ ꯃꯤ ꯆꯠꯅꯈ꯭ꯔꯅꯤ ꯑꯩꯈꯣꯏ ꯌꯨꯝ ꯏꯃꯨꯡ ꯈꯔꯒ ꯀꯩꯅꯣꯝ ꯆꯥꯔ ꯂꯣꯏꯁꯤꯟꯈ꯭ꯔꯦ
ꯎꯝ ꯑꯗꯨꯗꯤ ꯃꯦꯆꯤꯟꯗꯨ ꯂꯣꯏ ꯇꯛꯛ ꯇꯧ꯭ꯔꯦꯅꯤꯅꯦ ꯎꯝ ꯑꯗꯨ ꯃꯐꯝ ꯑꯃꯅꯤꯗꯗꯤ ꯑꯗꯨꯃꯥꯏꯅ ꯃꯤꯅ ꯇꯧꯔꯒ
ꯎꯝ ꯑꯗꯨꯅꯦ ꯑꯩꯁꯨ ꯈꯜꯂꯤꯅꯦ ꯍꯧꯖꯤꯛꯁꯦ ꯑꯩꯅꯒꯤ ꯈꯤꯇꯪ ꯀꯩꯅꯣ ꯇꯧꯛ ꯇꯔꯒ ꯑꯗꯨꯥꯏ ꯑꯃꯨꯛꯇꯪꯣ ꯆꯍꯤ ꯑꯃꯗ ꯑꯃꯨꯛꯇꯪ ꯇꯧ ꯃꯌꯥꯝ ꯃꯥꯡꯗꯧꯁꯨ ꯅꯠꯇꯦꯕꯀꯣ ꯅꯨꯡꯉꯥꯏ ꯁꯨꯝ ꯀꯩꯅꯣ ꯆꯠꯅꯕꯤ ꯑꯃ ꯁꯨꯝ ꯅꯨꯡꯉꯥꯏꯏꯅꯦ ꯍꯥꯏꯕ ꯌꯥꯝ ꯃꯤ ꯌꯥꯝ ꯇꯧꯔ ꯍꯧꯍꯧ ꯇꯧꯗꯅ ꯑꯍꯟ ꯅꯣꯏ ꯅꯣꯡꯅꯤꯡꯕꯨ ꯑꯍꯟꯅ ꯋꯥꯔꯤ ꯂꯤ ꯂꯤꯗꯅ ꯇꯧꯕ ꯊꯕꯛ ꯇꯧꯕ
ꯎꯝ ꯃꯣꯏ ꯏꯁꯩꯒ ꯌꯥꯝ ꯁꯛꯂ ꯇꯧꯋꯤꯒ ꯍꯥꯏꯕꯅꯤ
ꯃ ꯑꯗꯨꯅ ꯌꯥꯝꯖꯔꯨꯕ ꯇꯧ
ꯍꯧꯖꯤꯛꯇꯤ ꯎꯈꯤꯗ꯭ꯔꯦꯗꯣ ꯑꯩꯅ ꯀ꯭ꯂꯥꯁ ꯁꯤꯛꯁ ꯁꯚꯦꯟꯒ ꯀꯥꯔꯛꯄꯗꯗꯤ ꯑꯩꯈꯣꯏꯒꯤ ꯃꯣꯏꯅ ꯑꯗꯥꯗ ꯃꯤꯅ ꯌꯩꯅꯅꯕꯒꯤ ꯑꯩꯈꯣꯏꯒꯤ ꯐꯂꯣꯡ ꯊꯥꯅꯕꯒ ꯌꯥꯝ ꯄꯥꯛꯒ ꯂꯩꯕꯗꯣ ꯑꯥ ꯑꯗꯨꯗꯤ ꯌꯨꯝ ꯈꯨꯗꯤꯡꯒꯤꯗꯤ ꯂꯩꯅꯔꯝꯃꯦ ꯑꯣ ꯍꯧꯖꯤꯛꯄꯨꯗꯤ ꯀꯔꯝꯅ ꯍꯦꯟꯅ ꯎꯈꯤ
ꯑꯩꯈꯣꯏꯁꯨ ꯁꯤꯖꯤꯟꯅꯗ꯭ꯔꯦꯗ ꯀꯩꯅꯣꯗ ꯑꯗꯨꯝ ꯑꯥꯞ ꯃꯊꯛꯇ ꯁꯪꯒꯣꯏꯒꯤ ꯀꯩꯅ ꯍꯥꯏꯅ ꯃꯊꯛꯇ ꯑꯗꯨꯝ ꯌꯥꯟꯁꯤꯜꯂ ꯑꯗꯨꯝ ꯊꯝꯈ꯭ꯔꯦꯕꯀꯣ ꯃꯊꯛꯇ ꯄꯨꯈꯠꯂꯒ
ꯎꯝ
ꯆꯩꯔꯣꯡꯒꯨꯝꯕ ꯀꯩꯒꯨꯝꯕ ꯑꯗꯨꯝ ꯁꯤꯖꯤꯟꯅꯈꯤꯗ꯭ꯔꯦ ꯑꯗꯒꯤ ꯐꯧ ꯎꯝ ꯍ ꯑꯗꯒꯤ ꯐꯧ ꯀꯩꯅꯣ ꯂꯣꯏꯔꯀꯥꯟꯗ ꯂꯣꯛꯄ ꯂꯣꯏꯔꯀꯥꯟꯗ ꯐꯧ ꯍꯨꯝꯗꯅ ꯇꯧꯗ꯭ꯔꯣ ꯑꯗꯨꯒꯤ ꯐꯧ ꯏꯟꯅꯕꯣ ꯍꯣꯠꯅꯕ ꯍꯨꯃꯥꯏ ꯀꯩꯀꯩ ꯌꯦꯡꯊꯧ ꯃꯄꯥꯟꯒ ꯁꯥꯕ ꯈꯣꯠꯄꯒꯗꯣ ꯑꯗꯨꯝ ꯁꯨꯟ ꯁꯤꯖꯤꯟꯅꯈꯤꯗ꯭ꯔꯦꯕ ꯑꯗꯨꯝ ꯃꯦꯆꯤꯟꯅ ꯇꯧꯕꯗꯒꯤ ꯈꯔ ꯑꯗꯨꯝ ꯁꯦꯡꯉꯕꯅꯤꯅ ꯈꯔ ꯁꯦꯡꯗꯕꯗꯤ ꯑꯗꯨꯝ ꯐꯧ ꯊꯛꯄꯗ ꯑꯗꯨꯝ ꯂꯣꯏ ꯆꯠꯈ꯭ꯔꯦꯕ ꯑꯗꯨꯅ ꯑꯗꯤ ꯊꯨꯕꯒꯤ ꯍꯥꯏꯔꯗꯤ ꯃꯦꯆꯤꯟꯅꯕꯨꯗꯤ ꯈꯤꯇꯪ ꯐꯩꯀꯣ
ꯎꯝ ꯑꯗꯨ ꯍꯧꯖꯤꯛꯅ ꯑꯃꯨꯛ ꯌꯩ ꯈꯥꯎꯕꯁꯨ ꯌꯩꯗꯨꯁꯨ ꯑꯃꯨꯛ ꯑꯄꯨꯟꯕ ꯃꯤꯠꯁꯤꯅ ꯑꯃꯨꯛ ꯊꯣꯛꯂꯛꯑꯦ ꯑꯃꯨꯛ
ꯍꯥꯟꯅꯒꯤ ꯂꯩꯀꯥꯏꯒꯤ ꯑꯍꯜ ꯂꯃꯟ ꯁꯨꯝ ꯅꯨꯄꯤ ꯑꯉꯥꯡꯒꯨꯝꯕ ꯀꯩꯒꯨꯝꯕ ꯂꯧ ꯈꯥꯎꯕꯒꯤ ꯑꯩꯕ ꯑꯗꯨꯝ ꯄꯥꯝꯖꯕ ꯑꯗꯨꯝ ꯄꯩꯁꯥ ꯅꯨꯡꯁꯥ ꯇꯥꯟꯕ ꯃꯣꯏꯕ ꯀꯥꯡꯕꯨꯗꯗꯤ ꯌꯥꯝ ꯐꯔꯛ ꯇꯥꯕꯀꯣ
ꯑꯃꯔꯣꯝꯗꯁꯨ ꯑꯃꯔꯣꯝꯗ ꯆꯪꯖꯩ ꯌꯥꯏꯗꯨꯅꯤ ꯅꯠꯇ꯭ꯔꯥ ꯄꯩꯁꯥ ꯊꯣꯛꯐꯝꯗꯨꯁꯦ ꯈꯔ ꯑꯝꯗꯗꯤ ꯀꯛꯇꯣꯏꯅꯦꯕ ꯃꯦꯆꯤꯤꯟ ꯍꯦꯛ ꯂꯥꯛꯄꯤ ꯇꯥꯔꯒꯗꯤ